ꯀꯩꯗꯧ ꯆꯥꯛ ꯏꯁꯤꯡ ꯆꯥꯔꯦ
ꯑꯩꯈꯣꯏꯗꯤ ꯆꯥꯇ꯭ꯔꯤꯅꯤ
ꯑꯣ ꯅꯣꯏ ꯀꯩ ꯀꯩ ꯀꯩ ꯏꯟꯁꯥꯡ ꯊꯣꯡꯉꯤꯕ
ꯎꯝ ꯌꯦꯟ ꯃꯆꯥ ꯑꯃ ꯊꯣꯡꯒꯦ ꯇꯧꯔꯝ
ꯑꯣ
ꯑꯥ ꯑꯩꯈꯣꯏ ꯄ꯭ꯔꯕꯤꯟ ꯃꯣꯏ ꯃꯁꯝ ꯊꯥ ꯆꯠꯈꯤꯌꯦ
ꯑꯣ
ꯃꯥ ꯂꯧꯕ ꯆꯠꯈꯤꯌꯦ ꯑꯗꯨꯗꯨꯒꯤ
ꯑꯣ ꯃꯣꯏ ꯁꯝ ꯊꯥꯕꯗꯤ ꯀꯥꯏꯗ ꯊꯥꯏ ꯍꯥꯏꯒ‌ꯦ
ꯁꯤꯡꯖꯉꯩꯒꯤ ꯆꯦꯇꯟꯗꯥꯏꯔꯤꯅ ꯊꯥꯈꯤꯕꯒꯤꯗꯨꯗꯨꯗ ꯊꯥꯏ ꯍꯥꯏꯕꯅꯦ ꯐꯖꯍꯧꯔ‌ꯦ ꯍꯥꯏꯝꯅ‌ꯦ ꯀꯨꯏꯔꯦ ꯑꯌꯨꯛ ꯉꯥꯟꯇꯥꯗꯩꯅꯤ ꯆꯠꯈ꯭ꯔꯤꯁꯦ
ꯑꯣ
ꯐꯖꯤꯐꯥꯎ ꯂꯣꯏꯗꯤ ꯊꯤ ꯀꯨꯏ ꯆꯪꯉꯦ ꯃꯣꯏꯁꯦ
ꯄꯨꯡ ꯅꯤꯄꯥꯟꯃꯨꯛ ꯍꯥꯏꯕ꯭ꯔꯥ ꯀꯩꯅꯣ ꯍꯥꯏꯐꯦꯠ ꯑꯗꯨꯃꯥꯏꯅ ꯍꯥꯏꯔꯝꯕꯅꯤꯅ‌ꯦ ꯉꯔꯥꯡꯗꯣ
ꯑꯣ ꯊꯤꯀꯨꯏ ꯆꯪꯉꯤ ꯋꯥꯅꯤꯗ ꯃꯥꯏ ꯃꯥꯏꯗ‌ꯣ ꯍꯣꯏ ꯁꯝꯁꯨ ꯌꯥꯝꯁꯨ ꯌꯥꯝꯕ ꯃꯥꯏ
ꯑꯣ ꯁꯝ ꯃꯥꯏꯗꯨꯗꯤ ꯌꯥꯝꯃꯝ ꯌꯥꯝꯃꯝꯅꯤꯌꯦ
ꯑ ꯅꯧꯅ ꯃꯀ‌ꯣꯛꯗꯩ ꯊꯥꯕ ꯆꯞ ꯃꯥꯟꯅꯔꯦ ꯄ‌ꯣꯔꯛꯄꯒꯤꯗꯩ
ꯑꯣ ꯍꯥꯏꯗꯤ ꯃꯥꯏꯗꯣ ꯑꯝꯇ ꯍꯧꯗ꯭ꯔꯦꯗꯅꯀꯣ
ꯃꯥꯗꯤ ꯐꯨꯛꯐꯝꯕꯨ ꯀꯥꯏꯗꯩꯕꯨ ꯂꯩꯖꯥꯠꯅꯣ ꯃꯥ
ꯈꯪꯗꯦꯕꯣ ꯑꯗꯨꯅ‌ꯦ
ꯇꯨꯁꯨꯔꯝꯗꯨ ꯍꯥꯏꯇꯥꯔ‌ꯦ
ꯅꯠꯇ꯭ꯔ ꯃꯥꯒꯤ ꯀꯩꯅꯣꯗꯨꯗꯒꯤ ꯇꯧꯏꯖꯥꯠꯔꯣ
ꯅꯥꯀꯟ ꯅꯥꯀꯟꯗ ꯁꯨꯝ ꯄꯨꯟꯅ ꯃꯄꯥ ꯃꯄꯥ ꯂꯧꯊꯣꯛꯑꯒ ꯅꯞꯄꯦꯟ ꯈꯜꯂꯣ ꯃꯇꯦꯛ ꯃꯇꯦꯛ ꯅꯞꯄꯦꯟ ꯈꯜꯂꯣ ꯑꯗꯨ ꯑꯗꯨꯅꯦ ꯒ꯭ꯌꯥꯟ ꯇꯥꯗ꯭ꯔꯦ ꯃꯥꯏꯁꯦ ꯃꯁꯝꯗꯤ ꯂꯩꯇ‌ꯦ ꯑꯩꯗꯤ ꯁꯨꯔꯣꯝꯗꯣꯏꯗꯤ ꯃꯥꯟꯗꯦꯕ
ꯑꯣ ꯈꯪꯗ‌ꯦꯅꯦ
ꯈꯟꯕꯤ ꯌꯥꯏ ꯑꯁ ꯑꯩꯗꯤ ꯐꯦꯁ ꯕꯨꯛ ꯀꯩꯀꯥ ꯏꯟꯁꯇꯥꯒ꯭ꯔꯥꯝ ꯀꯩꯀꯥꯁꯨ ꯄꯥꯏꯗꯦꯌꯦ ꯑꯩ ꯑꯩꯖꯦ ꯐꯣꯇꯣꯗ ꯑꯩ ꯑꯩꯖꯦ ꯑꯗ ꯉꯁꯥꯏ ꯏꯃꯥꯟ ꯁꯥꯟꯅꯕꯅ ꯐꯣꯟ ꯇꯧꯔꯛꯑꯀꯥꯟꯗ ꯀꯩꯅꯣ ꯇꯧꯔꯦ ꯏꯔꯥꯡ ꯀꯩꯀꯥ ꯈꯔ ꯊꯣꯛꯄ ꯃꯥꯜꯂꯦ ꯃꯅꯤꯄꯨꯔꯗ
ꯎꯝ ꯑꯥ ꯑꯗꯨꯃꯥꯏꯅ ꯇꯧꯒꯤꯕꯅꯦ ꯑꯗꯣ ꯅꯪꯕꯨ ꯀꯩꯗꯧꯔꯤꯒꯦ ꯍꯧꯖꯤꯛꯄꯣ
ꯑꯩꯁ ꯀꯩꯗꯧꯅꯤ ꯆꯥꯛ ꯂꯣꯏꯕ ꯉꯥꯏ ꯃꯣꯏ ꯍꯜꯂꯛꯄ ꯉꯥꯏ ꯑꯗꯨ ꯇꯧꯋꯤ
ꯑꯣ
ꯉꯔꯥꯡ ꯅꯨꯡꯊꯤꯟꯁꯨ ꯂꯥꯏꯕ꯭ꯔꯦꯔꯤ ꯍꯜꯂꯛꯄꯗꯨꯗ ꯑꯆꯥꯄꯣꯠꯁꯨ ꯈꯤꯇꯪꯕꯨꯗꯤ ꯆꯥꯁꯤꯟꯈꯤꯕ ꯑꯗꯨꯅ ꯆꯥꯛꯄꯨꯗꯤ ꯏꯟꯊꯤ ꯅꯨꯡꯉꯥꯏꯅꯕꯨꯗꯤ ꯂꯥꯝꯕꯗꯤ ꯑꯣꯏꯗꯦ ꯆꯥꯛꯁꯦ ꯈꯤꯇꯪ ꯉꯟꯅ ꯆꯥꯔꯒꯗꯤ ꯉꯟꯇꯥ ꯇꯨꯝꯃꯒꯗꯤ ꯐꯩꯗꯅ ꯑꯩꯈꯣꯏꯖꯤ ꯌꯥꯗꯦ ꯎꯄꯥꯏ ꯂꯩꯇꯦ ꯑꯌꯨꯛꯀꯤꯅ ꯄꯨꯡ ꯑꯅꯤ ꯑꯍꯨꯝꯗ ꯆꯥꯔꯦ ꯅꯨꯃꯤꯗꯥꯡꯒꯤꯅ ꯇꯔꯥ ꯇꯔꯥꯃꯥꯊꯣꯏꯗ ꯆꯥꯔꯦ ꯑꯗꯨꯒ ꯇꯨꯝꯁꯤꯜꯂꯅꯤꯅ ꯄꯨꯛꯁꯤꯗꯤ ꯁꯨꯝ ꯁꯨꯝ ꯐꯖꯊꯣꯔ‌ꯦ
ꯃꯥꯅꯦ ꯃꯥꯅꯦ ꯍꯥꯏꯗꯤ ꯇꯨꯝꯕ ꯆꯥꯕꯁꯦ ꯃꯇꯝ ꯅꯥꯏꯒꯗꯕꯅꯦꯕ ꯍꯛꯆꯥꯡꯁꯦ ꯐꯅꯕ ꯇꯨꯝꯕ ꯆꯥꯕ ꯃꯇꯝ ꯅꯥꯏꯗꯕ ꯖ‌ꯦ ꯍꯛꯆꯥꯡ ꯐꯠꯇꯦꯕ ꯑꯗꯣ ꯀꯩꯅꯣꯗꯤ ꯑꯥ ꯉꯔꯥꯡ ꯉꯔꯥꯡ ꯉꯍꯥꯥꯜꯂꯣ ꯅꯣꯏ ꯄ꯭ꯔꯕꯤꯟ ꯂꯥꯛ ꯗ ꯀꯩꯅꯣ ꯉꯥꯄꯨꯝ ꯆꯥꯏꯌꯦꯅ ꯇꯧꯕꯗꯨꯕꯣ
ꯉꯔꯥꯡꯅꯦ ꯉꯔꯥꯡꯅꯦ
ꯑꯣ
ꯑꯩꯅ ꯑꯩꯅ ꯆꯥꯛ ꯆꯥꯔꯤꯉꯩꯗꯨꯗ ꯍꯥꯖꯤꯜꯂꯛꯇꯅ ꯃꯌꯥꯝꯗꯣ ꯈꯤ ꯀꯤꯔꯤ ꯀꯤꯔꯤ ꯇꯧꯔ ꯆꯥꯏꯗꯅ
ꯎꯝ ꯐꯖꯗ꯭ꯔꯦꯍꯦ
ꯑꯗꯨꯕꯨꯗꯤ ꯏꯁꯤꯡ ꯉꯥꯛꯇꯅꯤ ꯃꯣꯏ ꯀꯩꯁꯨ ꯈꯟꯕꯝꯗꯤ ꯊꯣꯛꯇꯕ
ꯑꯣ ꯑꯗꯣ ꯀꯅꯥꯅ ꯊꯣꯡꯒꯦ
ꯀꯅꯥꯅ ꯊꯣꯡꯅꯤ ꯃꯁꯝ ꯌꯥꯎꯗꯕꯗꯨꯅ ꯊꯣꯡꯉꯦ
ꯑꯣ ꯑꯁ ꯑꯗꯨ ꯍꯥꯎꯕ꯭ꯔꯣ ꯀꯃꯥꯏꯅ ꯇꯧꯒꯦ
ꯍꯥꯎꯕꯖꯦ ꯉꯔꯥꯡꯒꯤꯖꯦ ꯈꯤꯇꯪꯗꯤ ꯋꯥꯠꯂꯦ ꯌꯧꯗꯦ ꯑꯩꯅ ꯄꯥꯝꯕ ꯉꯥꯄꯨꯝ ꯈꯨꯆꯥꯗꯨꯗꯤ ꯑꯣꯏꯒꯤꯗ꯭ꯔꯦ ꯉꯔꯥꯡꯁꯦ
ꯑꯣ ꯅꯣꯏꯗꯣ ꯑꯩꯅ ꯁꯨꯝ ꯍꯥꯏꯗꯤ ꯑꯩꯈꯣꯏ ꯑꯍꯟ ꯑꯃ ꯆꯠꯈꯤꯗꯅ
ꯑꯥ
ꯃꯥꯅ ꯄꯨꯔꯛꯑꯦꯕ ꯁꯤꯗ
ꯑꯥ
ꯑꯗꯣ ꯑꯩ ꯆꯥꯕꯨꯗꯤ ꯆꯥꯗꯦ ꯉꯥꯄꯨꯝꯗꯣ ꯑꯩꯉꯣꯟꯗ ꯈꯤꯇꯪ ꯄꯛꯅꯕ ꯋꯥꯠꯂꯦꯅ ꯑꯩꯅ ꯆꯥꯗꯕꯅꯦꯕ ꯍꯥꯏꯗꯤ ꯊꯕꯛ ꯏꯪꯒꯥꯡ ꯀꯩꯝ ꯂꯩꯇꯕ ꯈꯣꯠꯇꯕ ꯇꯧꯔꯕꯨꯗꯤ ꯑꯗꯨꯝ ꯆꯥꯏ ꯑꯗꯨꯒ ꯊꯕꯛ ꯏꯪꯈꯥꯡ ꯂꯩꯕꯅꯤꯅ ꯑꯩꯗꯣ ꯆꯥꯔꯔꯣꯏꯒꯦꯅ ꯆꯥꯗ꯭ꯔꯕ ꯑꯗꯣ ꯑ ꯍꯥꯏꯗꯤ ꯉꯔꯥꯡꯒꯤ ꯈꯨꯊꯣꯡꯗꯣ ꯎꯕꯗꯣ ꯑꯩꯗꯣ ꯍꯥꯎꯔꯝꯃꯣꯏꯗꯣꯏ ꯌꯥꯝ ꯃꯥꯟꯕ ꯍꯥꯏꯇꯥꯔꯦ ꯍꯥꯏꯗꯤ ꯉꯄꯨꯝ ꯍꯥꯏꯁꯤꯗꯕꯨ ꯀꯪꯅ ꯉꯧꯔꯒ ꯆꯥꯒꯗꯕꯅꯦꯕ ꯃꯥꯗꯣ ꯃꯍꯤꯗꯨ ꯇꯞ ꯇꯥꯏ ꯍꯥꯞꯆꯜꯂꯦ ꯑꯗꯨꯗꯨꯅ ꯎꯝ ꯍꯥꯎꯔꯝꯃꯣꯏꯗꯣꯏ ꯌꯥꯝ ꯃꯥꯜꯂꯦꯕ
ꯁꯨ ꯐꯖꯕꯅꯦꯕ ꯉꯥꯄꯨꯝ ꯊꯣꯡꯕꯁꯦ ꯑꯩꯈꯣꯏ ꯃꯥꯝ ꯍꯣꯏ ꯊꯣꯡ ꯀꯥꯟꯗꯗꯤ ꯑꯗꯨ ꯃꯥ ꯉꯔꯥꯡꯒꯤꯗꯨ ꯀꯩꯅꯣꯝꯃ ꯏꯁꯣꯏ ꯁꯣꯏꯕꯩ ꯇꯥꯏꯞ ꯇꯧꯋꯦꯕ
ꯑꯥ ꯁꯣꯏ ꯁꯣꯏ
ꯃꯁꯛꯇꯣ ꯑꯗꯨꯗꯩ ꯉꯥꯄꯨꯝꯗꯨꯁꯨ ꯄꯤꯛꯄꯩ ꯇꯣꯏꯕ꯭ꯔ ꯑꯩ ꯑꯩ ꯉꯥꯄꯨꯝ ꯆꯥ ꯀꯥꯟꯗ ꯌꯨꯝꯗꯁꯨ ꯆꯥꯏ ꯆꯥꯕ ꯇꯧꯔꯤꯁꯦ ꯑꯩꯗꯤ ꯀꯩ ꯃꯇꯣꯡ ꯈꯔ ꯄꯤꯁ ꯈꯔ ꯆꯥꯎꯕ ꯑꯃꯅꯤ ꯆꯥꯔꯒ ꯃꯍꯤꯗꯨꯅꯦꯕ ꯑꯩ ꯌꯥꯝ ꯄꯥꯝꯃꯤꯁꯦ
ꯑꯣ ꯃꯥꯅꯦ ꯃꯥꯅꯦ ꯍꯥꯎꯕꯅꯦ ꯍꯥꯎꯕꯅꯦ
ꯑꯩ ꯆꯥꯕꯝ ꯈꯪꯗꯦꯕ
ꯑꯣ ꯍꯥꯏꯗꯤ ꯎ ꯑꯩꯈꯣꯏꯅ ꯁꯨꯝ ꯉꯥꯄꯨꯝꯁꯦ ꯊꯣꯡꯕ ꯀꯥꯟꯗꯗꯤ ꯑꯩꯈꯣꯏꯗꯤ ꯃꯍꯤ ꯍꯥꯞꯇꯦꯕꯀꯣ ꯑꯩꯈꯣꯏꯒꯤ ꯀꯪ ꯉꯧꯔꯒ ꯑꯗꯨꯗꯒꯤ ꯒꯤ ꯈꯔ ꯍꯥꯏꯗꯤ
ꯑꯩꯈꯣꯏꯒꯤ ꯊꯥꯎ ꯑꯣꯏꯏ ꯀꯩꯑꯣ ꯑꯣꯏ ꯇꯧꯕ
ꯍꯣꯏ ꯑꯣ ꯑꯣ ꯍꯣꯏ ꯍꯣꯏ ꯍꯣꯏ ꯍꯣꯏ ꯑꯗꯨ ꯑꯗꯨꯕꯨꯗꯤ ꯑꯗꯨꯝ ꯌꯥꯎꯋꯦ ꯑꯥ ꯍꯥꯎꯕꯅꯦ ꯍꯥꯎꯋ ꯑꯗꯨ ꯉꯥꯄꯔꯨꯝꯒꯤꯗꯤ ꯈ꯭ꯋꯥꯏ ꯍꯥꯎꯔꯤꯖꯦ ꯈꯥꯡ ꯇꯣꯠꯍꯧꯕꯁꯦ ꯁꯤꯁꯤꯅꯦꯕ ꯑꯥ
ꯌꯥꯝ ꯍꯥꯎꯔꯤꯁꯦ ꯉꯥꯄ꯭ꯔꯨꯝꯗ ꯃꯁꯥ ꯗꯤ ꯃꯁꯥꯗꯤ ꯀꯩ ꯍꯥꯏꯅꯤ ꯆꯥꯎꯔꯒ ꯃꯥꯏ ꯉꯔꯥꯡꯗꯨ ꯈꯔꯁꯨ ꯄꯤꯛꯄ
ꯑ
ꯑꯗꯨꯏꯅꯤꯗ ꯑꯩꯁꯨ ꯆꯥꯕꯝꯗꯣ ꯉꯔꯥꯡ ꯈꯤꯇꯪ ꯃꯔꯨꯗꯣ ꯀ꯭ꯔꯦꯡ ꯀ꯭ꯔꯦꯡ ꯀꯦꯡꯉꯒ ꯑꯃ ꯂꯩꯗꯥꯏꯅꯦ
ꯑꯥ ꯑ ꯑ ꯑ
ꯃꯔꯨꯗꯨ ꯃꯣꯏ ꯊꯥꯡꯗꯣ ꯊꯧꯗꯕꯅ ꯀꯛꯄꯒꯤ ꯈꯔ ꯇꯣꯏꯕ ꯍꯥꯏꯇꯥꯔꯦ
ꯑꯣ
ꯑꯗꯨꯗꯨꯒꯤ ꯈꯤꯇꯪ ꯀꯩꯅꯣ ꯇꯧꯔꯦ
ꯑꯣ ꯑ ꯑꯩꯈꯣꯏꯅꯒ ꯍꯥꯏꯗꯤ ꯅꯣꯏ ꯑꯗꯨꯗꯤ ꯉꯥꯄꯨꯝꯗꯤ ꯀꯃꯥꯏꯅ ꯀꯩꯅꯣ ꯇꯧꯋꯦ ꯍꯥꯏꯗꯤ ꯃꯀꯨꯗꯨ ꯎꯁꯠ ꯄ꯭ꯔ ꯅꯠꯇꯔꯒ
ꯁꯤꯠꯇ꯭ꯔꯦ ꯑꯩ ꯃꯀꯨꯁꯨꯨ ꯃꯀꯨꯁꯨ ꯁꯤꯠꯇꯕꯗꯨꯗ ꯑꯩ ꯃꯁꯥꯗꯤ ꯀꯌꯥ ꯆꯥꯅꯤꯡꯗꯕ ꯑꯩꯁꯦ ꯃꯍꯤꯗ ꯑꯣꯏꯅ ꯆꯥꯔꯕꯅꯤ
ꯑꯣ ꯑꯩꯈꯣꯏꯅ ꯇꯧꯕꯗꯤ ꯃꯀꯨꯗꯣ ꯐꯖꯅ ꯁꯤꯠꯂꯦꯕꯀꯣ ꯑꯗꯨꯗꯨꯒ ꯑ ꯅꯣꯏꯗꯤ ꯑꯗꯨ ꯁꯤꯠꯄꯗꯨ ꯀꯃꯥꯏ ꯁꯤꯠꯂꯤ꯫
ꯁꯤꯠꯇ꯭ꯔꯦ ꯑꯗꯨ ꯃꯣꯏꯗꯤ ꯑꯗꯨꯝ ꯃ ꯃ ꯃ ꯀꯩꯅꯣ ꯃꯔꯤꯟ ꯀꯩꯀꯥꯗꯣ ꯂꯧꯊꯣꯛꯑꯒ ꯑꯗꯨꯝ ꯀꯛꯈ꯭ꯔꯦꯕ꯫
ꯑꯣ ꯅꯠꯇꯦ ꯑꯩꯅ ꯍꯥꯏꯗꯤ ꯅꯣꯏ ꯌꯨꯝꯗꯒꯨꯝꯕ
ꯑꯣ ꯌꯨꯝꯗ ꯇꯧꯕꯗꯤ ꯑꯩꯈꯣꯏ ꯕꯥꯅ ꯍꯦꯛ ꯇꯧꯋꯦ ꯑꯩꯈꯣꯏꯗꯤ ꯑꯩꯗꯤ ꯀꯌꯥ ꯍꯩꯇꯦꯕꯀꯣ ꯃꯉꯛꯀꯤ ꯔꯥꯎꯟꯗꯨꯗ ꯈꯤꯇꯪ ꯂꯦꯜꯂꯒ ꯑꯩꯈꯣꯏ ꯈꯕꯔ ꯇꯧꯔꯒ ꯍꯥꯏ ꯈꯤꯠꯇꯪ ꯖꯥꯔ ꯆꯤꯡꯕꯗ ꯑꯗꯨꯝ ꯆꯠꯄꯗ
ꯑ ꯑꯗꯣ ꯑꯩꯈꯣꯏꯅ ꯇꯧꯕꯗꯤ ꯀꯩꯅꯣ ꯇꯧꯋꯦꯕ ꯈꯕꯔꯅ ꯆꯤꯡꯕꯖꯦ ꯍꯦꯛꯇ ꯐꯠ ꯐꯠ ꯅꯥꯟꯊꯣꯛꯄꯅꯦꯕ꯫ ꯑꯗꯣ ꯑꯩꯈꯣꯏꯅ ꯆꯤꯡꯕꯗꯤ ꯎꯠ ꯇꯧꯋꯦ ꯎꯠ ꯇꯧꯔꯒ ꯑꯗꯨꯝ ꯃꯉꯛꯇ ꯍꯥꯏꯐꯦꯠ ꯂꯦꯜꯂꯦꯗꯅ ꯑꯗꯨꯗꯨꯒ ꯎꯠ ꯇꯧꯔꯒ ꯆꯤꯡꯕ ꯑꯗꯨꯗꯨꯅ ꯍꯦꯟꯅ ꯆꯠꯄ ꯍꯦꯜꯂꯦꯕ ꯐꯠ ꯐꯠ ꯆꯠꯄꯅꯦꯕ ꯑꯗꯨꯅ ꯍꯦꯟꯅ
ꯑꯪ ꯑꯗꯨꯃꯥꯏꯅ ꯃꯀꯣꯛ ꯀꯩꯀꯥ ꯂꯧꯊꯣꯛꯑ ꯃꯁꯥ ꯅꯥ ꯊꯣꯡꯉꯨꯗꯨꯗꯤ ꯐꯩꯗꯅ
ꯎꯝ ꯑꯗꯩ ꯀꯩꯅꯣ ꯑ ꯀꯩꯅꯣꯒ ꯇꯧꯋꯤꯗ ꯍꯥꯏꯗꯤ ꯑꯩꯈꯣꯏꯅꯤ ꯂꯩꯔꯒ ꯆꯥꯕꯁꯦ ꯍꯣꯏ ꯆꯥꯗꯤ ꯆꯥꯏ ꯑꯗꯨꯕꯨ ꯄꯥꯛ ꯆꯥꯗꯦꯕ
ꯑꯩꯈꯣꯏ ꯉꯥꯄꯨꯝ ꯆꯥꯖꯦ ꯍꯥꯏꯔꯗꯤ ꯑꯩꯈꯣꯏ ꯄꯨꯈꯤ ꯑꯃ ꯂꯩꯌꯦꯕꯀꯣ ꯑꯗꯨꯗ ꯆꯠꯂꯒ ꯐꯥꯔꯨꯕ ꯍꯥꯏꯗꯤ ꯁꯨꯝ ꯐꯖꯅ ꯂꯩꯌꯦꯕ ꯑꯩꯈꯣꯏ ꯄꯨꯈ꯭ꯔꯤꯗꯣ ꯑꯗꯨꯗꯨꯅ ꯑꯗꯨꯝ ꯎꯝ꯫ ꯑꯥ ꯑꯩꯈꯣꯏ ꯃꯉꯥ ꯇꯔꯨꯛ ꯆꯥꯕꯩꯗꯤ ꯑꯗꯨꯝ ꯀꯣꯟꯅꯕ ꯍꯥꯏꯇꯥꯔꯦ ꯑꯗꯨꯒ ꯑꯩꯈꯣꯏ ꯑꯩꯈꯣꯏꯖꯨ ꯑꯩꯈꯣꯏ ꯗꯗꯥ ꯍꯣꯏ ꯃꯤ ꯌꯥꯝ ꯂꯩꯇꯕꯅꯤꯅ ꯑꯩꯈꯣꯏ ꯃꯔꯤ ꯃꯉꯥꯕꯨꯗꯤ ꯑꯗꯨꯝ ꯁꯨꯕ ꯍꯥꯏꯇꯥꯔꯦꯀꯣ ꯑꯗꯨꯅ ꯃꯣꯏꯒ ꯑꯗꯨꯝ ꯆꯥꯕꯗ ꯑꯗꯨꯝ ꯌꯧꯋꯦꯕ ꯍꯥꯏꯗꯤ ꯌꯥꯏꯑꯕ ꯌꯥꯝ
ꯑ ꯑꯩꯈꯣꯏꯗꯤ ꯑꯩꯈꯣꯏꯗꯤ ꯑꯗꯨꯃꯥꯏꯅ ꯇꯧꯕꯗꯨꯅ ꯑꯩꯈꯣꯏꯁꯦ ꯀꯌꯥ ꯍꯩꯇ꯭ꯔꯦ ꯊꯕꯛ ꯊꯕꯛꯁꯦ
ꯑ
ꯑꯩꯖꯤꯃ ꯀꯌꯥ ꯍꯩꯇꯔꯦ ꯊꯕꯛ ꯌꯨꯝꯗꯖꯨ ꯊꯕꯛꯖꯦ ꯀꯌꯥ ꯇꯧꯔꯛꯇꯕ ꯍꯥꯏꯇꯥꯔꯦꯀꯣ꯫ ꯑꯗꯨꯗꯨꯅ ꯑꯗꯨꯒꯨꯝꯕꯩ ꯊꯕꯛꯇꯨꯃꯗꯤ ꯀꯌꯥ ꯍꯩꯇꯔꯦ ꯑꯩꯈꯣꯏ ꯄꯥꯄꯥ ꯃꯣꯏꯅꯖꯨ ꯇꯨꯝ ꯑꯗꯨꯝ ꯀꯩ ꯍꯥꯏꯅꯤ ꯍꯣꯁꯇꯦꯜꯗ ꯈꯔ ꯂꯩꯔ ꯑꯃ ꯇꯧꯔ ꯇꯧꯔꯒ ꯑꯗꯨꯝ ꯀꯌꯥ ꯀꯟꯅ ꯌꯨꯝꯗ ꯑꯩ ꯑꯩꯗꯤ ꯌꯨꯝꯗꯁꯨ ꯊꯔꯛꯇ꯭ꯔ ꯑꯩꯈꯣꯏꯅꯥꯎꯄꯥꯗꯤ ꯈꯔ ꯇꯧꯏ ꯑꯩꯗꯤ ꯑꯩ ꯑꯃ ꯁꯨꯡ ꯇꯧ ꯇꯧꯔꯛꯇ꯭ꯔꯦ
ꯑꯣ ꯑꯗꯨꯝꯕꯩ ꯍꯥꯏꯗꯤ ꯑꯥ ꯍꯥꯏꯔꯣ ꯍꯥꯏꯔꯣ
ꯑꯗꯒꯤ ꯑꯩꯈꯣꯏ ꯑꯉꯥꯡ ꯑꯣꯏꯔꯤꯉꯩꯗ ꯃꯔꯛ ꯑꯃ ꯀꯩ ꯍꯥꯏ ꯑꯩꯈꯣꯏꯅ ꯎꯝ ꯎꯝ ꯏꯃꯥꯟꯅꯕꯁꯤꯡꯒ ꯄꯨꯔ ꯄꯨꯜꯂꯀꯥꯟꯗꯒ ꯌꯥꯎꯁꯪ ꯃꯇꯝꯗꯒ ꯂꯣꯟꯅ ꯊꯣꯛꯑꯒ ꯊꯔꯣꯏ ꯈꯨꯠꯂꯒ ꯆꯥꯁꯤ ꯀꯒꯥꯏ ꯇꯔꯕꯨꯖꯥ ꯍꯨꯔꯥꯜꯂꯒ ꯆꯥꯁꯤ ꯀꯥꯏꯅ ꯇꯧꯔ ꯆꯠꯄꯗꯣ ꯍꯜꯂꯛꯑꯦ ꯐꯨꯅꯤ꯫
ꯑꯣ
ꯑꯗꯨꯅ ꯀꯌꯥ ꯀꯟꯅ ꯀꯩꯅꯣ ꯇꯧꯔꯛꯇ꯭ꯔꯦ ꯍꯥꯏꯇꯥꯔꯦ꯫
ꯑꯣ꯫
ꯇꯟꯖꯨ ꯇꯠꯂꯦ ꯑꯗꯨꯗ ꯑꯩ
ꯑꯣ ꯑꯗꯨꯒꯤꯗꯤꯀꯣ ꯑꯩꯈꯣꯏ ꯑꯩꯈꯣꯏꯒꯤꯗꯤ ꯑꯃꯨꯛ ꯑꯩꯈꯣꯏ ꯏꯌꯥꯝꯕ ꯍꯣꯏ ꯍꯥꯏꯗꯤ ꯂꯩꯀꯥꯏꯒꯤ ꯏꯌꯥꯝꯕꯁꯤꯡ ꯂꯩꯕꯅꯤꯅ ꯃꯣꯏꯒ ꯍꯦꯛ ꯍꯦꯛ ꯄꯨꯟꯕꯅꯤꯅ ꯑꯩꯗꯣ ꯂꯩꯀꯥꯏꯗꯗꯤ ꯏꯃꯥꯟꯅꯕ ꯂꯩꯇꯦꯕ ꯏꯃꯥꯟꯅꯕ ꯂꯩ ꯀꯌꯥ ꯍꯥꯏꯗꯤ ꯑꯩꯒꯤ ꯑꯩꯒꯤ ꯕꯦꯁ ꯑꯝꯇ ꯂꯩꯇꯕ ꯍꯥꯏꯇꯥꯔꯦ ꯑꯗꯨꯗꯨꯅ ꯑꯟ ꯑꯍꯟ ꯉꯥꯛꯇꯅꯦꯕ ꯑꯩꯅ ꯄꯨꯜꯂꯤꯖꯦ ꯑꯗꯨꯗꯨꯅ ꯃꯣꯏ ꯃꯣꯏꯒꯤ ꯑꯗꯨ ꯍꯦꯛ ꯍꯦꯛ ꯏꯟꯅꯕꯗ ꯑꯗꯨꯝ ꯀꯩꯅꯣ ꯇꯧꯕ ꯍꯥꯏꯇꯥꯔꯦ ꯍꯩ ꯊꯕꯛꯁꯦ ꯌꯥꯝ ꯀꯟꯅ ꯍꯩꯕꯕꯨꯗꯤ ꯑꯣꯏꯗꯦꯕꯀꯣ ꯑꯩꯈꯣꯏꯁꯨ ꯑꯗꯨꯑꯣꯏꯁꯨ ꯍꯩꯇ꯭ꯔꯒꯁꯨ ꯁꯨꯃ ꯍꯥꯏꯗꯤ ꯊꯕꯛꯇꯣ ꯁꯨꯃꯥꯏ ꯁꯨꯃꯥꯏꯅ ꯇꯧꯒꯗꯕꯅꯤ ꯍꯥꯏꯕ ꯄꯣꯠꯇꯣ ꯈꯤꯇꯪ ꯈꯪꯕꯗꯣ ꯑꯗꯨꯗꯤ ꯑꯗꯨꯝ ꯈꯔ ꯈꯔꯗꯤ ꯑꯗꯨꯝ ꯈꯪꯉꯦꯕ ꯍꯥꯏꯗꯤ ꯑꯩꯅ ꯐꯖꯅ ꯅꯥꯛꯆꯨꯡꯅ ꯇꯧꯗꯕꯅꯤꯅ ꯑꯩꯁꯨ ꯍꯩꯗꯤ ꯍꯩꯇꯦꯕꯀꯣ ꯑꯗꯣ ꯑꯗꯣ ꯑꯩꯅ ꯃꯣꯏꯒꯤ ꯃꯇꯨꯡ ꯌꯥꯝ ꯏꯟꯅꯔꯛꯏꯁꯦ ꯅꯨꯡꯗꯥꯡ ꯅꯨꯡꯗꯥꯡ ꯑꯩꯈꯣꯏꯒꯤ ꯇꯨꯔꯦꯟ ꯅꯛꯏꯦꯕꯀꯣ ꯑꯩꯈꯣꯏꯗꯤ
ꯑꯥ
ꯑꯩꯈꯣꯏ ꯍ‌ꯦꯛ ꯃꯅꯤꯡꯗ ꯇꯨꯔꯦꯜꯅꯦꯕ ꯑꯗꯨꯗꯨꯅ ꯉꯥ ꯐꯥꯕꯁꯦ ꯌꯥꯝ ꯆꯠꯂꯦ ꯅꯨꯡꯗꯥꯡ ꯅꯨꯡꯗꯥꯡꯁꯦ ꯉꯥ ꯐꯥꯕꯁꯦ ꯀꯃꯥꯏꯅ ꯐꯥꯒꯦ ꯍꯥꯏ ꯀꯥꯟꯁꯤꯗ ꯑꯩꯈꯣꯏꯒꯤ ꯑꯥ ꯀꯩꯅꯣꯝ ꯂꯩ ꯑꯥ ꯅꯥꯎꯔꯤ ꯀꯥꯞꯄꯒꯤ ꯀꯩꯅꯣꯗ ꯅꯥꯎꯔꯤ ꯃꯔꯤꯗꯣ
ꯑ ꯅꯥꯎꯔꯤ ꯃꯔꯤꯗꯣ꯫
ꯑ ꯑꯗꯨꯗꯨ ꯇꯧꯔꯒ ꯑꯩꯈꯣꯏꯒꯤ ꯉꯥ ꯀꯥꯞꯅꯕ ꯁꯦꯝꯗꯣꯏꯅꯦꯕ ꯑ ꯌꯦꯟ ꯇꯝ ꯇꯧꯔꯒ ꯂꯣꯡꯒꯤ ꯇꯥꯏꯞꯇ ꯋꯥꯁꯥꯡꯕ ꯑꯃ ꯇꯧꯔꯒ ꯑꯥ ꯃꯆꯤꯟꯗꯣ ꯂꯣꯡꯒꯤ ꯇꯥꯏꯞꯇ ꯁꯦꯝꯗꯣꯏꯅꯦꯕ ꯑꯗꯨꯗꯨꯒ ꯅꯨꯡꯗꯥꯡ ꯅꯨꯡꯗꯥꯡꯁꯦ ꯇꯣꯔꯁ ꯂꯥꯏꯠ ꯄꯨꯔꯒ ꯉꯥ ꯀꯥꯞꯕ ꯆꯠꯂꯦꯕ ꯍꯦꯛ ꯍꯦꯛ ꯑꯗꯣ ꯃꯣꯏ ꯑꯍꯟꯁꯤꯡꯅ ꯇꯧꯕꯗꯣ ꯑꯁꯨꯝ ꯏꯟꯅꯕ ꯑꯩꯈꯣꯏꯅ ꯕꯛꯀꯦꯠ ꯕꯛꯀꯦꯠ ꯑꯃ ꯄꯥꯏꯔꯒ ꯑꯗꯨꯝ ꯏꯟꯅꯕ ꯑꯗꯩ ꯍꯩꯅꯤꯡꯕ ꯀꯧꯕꯅꯤꯅ ꯑꯩꯈꯣꯏꯁꯨ ꯀꯥꯞꯅꯤꯡꯕ ꯀꯧꯕꯧꯅꯤꯅ ꯀꯥꯞꯀꯦ ꯍꯥꯏꯗꯣꯏꯅꯦꯕ ꯑꯗꯨ ꯃꯥ ꯑꯃꯨꯛ ꯑꯃꯨꯛꯀꯨꯝꯕ ꯀꯥꯞꯍꯜꯂꯦ ꯑꯗꯨꯝ ꯄꯥꯜꯂꯦꯕꯀꯣ ꯍꯥꯏꯗꯤ ꯃꯣꯏꯅ ꯑꯗꯨꯝ ꯃꯣꯏꯅ ꯑꯗꯨꯝ ꯀꯥꯞꯄꯦꯕ ꯑꯗꯨꯒ ꯑꯩꯈꯣꯏꯗ ꯍꯔꯥꯎꯅꯕꯅꯦ ꯀꯥꯏꯅ ꯑꯉꯥꯡ ꯑꯣꯏꯕꯅꯤꯅꯀꯣ ꯑꯗꯨ ꯃꯣꯏꯅ ꯑꯃꯨꯛ ꯑꯃꯨꯛ ꯑꯃꯨꯛ ꯀꯥꯞꯍꯜꯂꯦ ꯑꯗꯨꯒ ꯑꯥ ꯑꯩꯈꯣꯏꯅ ꯇꯧꯔꯛꯏꯁꯦ ꯊꯥꯡ ꯄꯥꯏꯔꯒ ꯊꯥꯡꯁꯤꯅꯁꯨ ꯉꯥꯁꯦ ꯀꯛꯄ ꯌꯥꯏꯑꯕ ꯏꯁꯤꯡꯒꯤ ꯏꯁꯤꯡꯒꯤ ꯀꯩꯅꯣꯁꯤꯗ
ꯑꯥ
ꯉꯥ ꯂꯩꯕ ꯃꯄꯥꯥꯟꯁꯤꯗ ꯑꯗꯨꯝ ꯇꯣꯠꯁꯂꯥꯠ ꯀꯥꯞꯀꯥꯟꯗ ꯀꯩꯅꯣꯒꯤ ꯇꯨꯔꯦꯜ ꯃꯄꯥꯟꯗꯨꯗ ꯉꯥꯃꯨꯒꯨꯝꯕ ꯑꯗꯒꯤ ꯉꯥꯃꯣꯏ ꯇꯨꯔꯦꯟꯗꯗꯤ ꯉꯥꯝꯃꯣꯏ ꯌꯥꯝ ꯂꯩꯗꯅꯀꯣ ꯑꯗꯒꯤ ꯑ ꯑꯗꯨꯒ ꯉꯥ ꯃꯈꯜ ꯈꯔꯁꯨ ꯂꯩꯕꯅꯤꯅꯦ ꯑꯩ ꯃꯃꯤꯡꯗꯣ ꯀꯥꯎꯊꯣꯛꯈ꯭ꯔꯦ ꯍꯥꯏꯗꯤ ꯀꯨꯏꯔꯦꯕ ꯇꯨꯔꯦꯟ ꯀꯨꯝꯗꯕꯗꯣ ꯑꯩ ꯑꯗꯨꯗꯨꯅ ꯑꯗꯨꯒꯨꯝꯕ ꯃꯉꯥꯒꯥꯖꯦ ꯑꯗꯨꯝ ꯊꯥꯡꯅ ꯆꯕꯠ ꯆꯕꯠ ꯀꯛꯄ ꯌꯥꯏꯑꯕ꯫ ꯀꯦꯝ ꯆꯦꯟꯗꯦꯕ ꯃꯣꯏꯖꯦ ꯅꯨꯡꯗꯥꯡꯗꯗꯤ꯫
ꯌꯥꯝ ꯌꯥꯝ ꯏꯁꯀꯤꯜꯗꯤ ꯑꯗꯨꯝ ꯑꯗꯨꯝ ꯈꯔꯗꯤ ꯑꯗꯨꯝ ꯂꯩꯕ ꯅꯨ
ꯑ ꯑꯗꯨꯒ ꯈꯥꯖꯤꯡꯒꯥꯁꯦ ꯑꯗꯨꯝ ꯀꯥꯔ ꯂꯩꯔꯝꯕꯤ ꯋꯥꯏꯈꯨꯒꯥꯁꯦ ꯊꯑꯣꯏꯅ ꯇꯥꯜꯂꯦ ꯑꯩꯈꯣꯏꯗꯤ ꯋꯥꯏꯈꯨ ꯒꯥꯖꯦ ꯇꯨꯔꯦꯟꯗ ꯋꯥꯏꯈꯨ ꯇꯥꯟꯕꯒꯤ ꯈꯨꯅꯨꯡꯉꯥꯏꯖꯤꯗꯤꯀꯣ ꯂꯩꯔꯥꯏꯖꯦ ꯂꯣꯏ ꯂꯩꯔꯥꯏꯖꯦ ꯂꯣꯏ ꯀꯛꯊꯠꯇꯣꯔꯤꯃꯤ ꯑꯗꯨꯗꯨꯒ ꯎꯝ
ꯑꯩꯈꯣꯏꯅ ꯑꯉꯥꯡ ꯑꯣꯏꯔꯤꯉꯩ ꯇꯨꯔꯦꯟꯒꯤꯗ ꯈꯔ ꯑꯃ ꯑꯅꯤꯗꯤ ꯊꯦꯡꯅꯝꯃꯦ ꯑꯗꯨ ꯑꯗꯨꯒ ꯑꯗꯨ ꯄꯥꯛ ꯑꯗꯨꯗꯩ ꯑꯗꯨꯝ ꯄꯥꯛ ꯊꯦꯡꯗꯤ ꯊꯦꯡꯅꯒꯤꯗꯔꯦ ꯋꯥꯏ ꯄꯨꯁꯦ ꯑꯩꯈꯣꯏꯔꯣꯝꯗꯗꯤ ꯑꯃꯨꯛ ꯑꯗꯩ ꯑꯩꯈꯣꯏꯁꯤꯅ ꯑꯩꯅ ꯑꯃꯨꯛ ꯑꯩꯈꯣꯏꯁꯦ ꯃꯌꯥꯏ ꯀꯥꯏ ꯂꯩ
ꯑ ꯑ
ꯃꯌꯥꯏ ꯀꯥꯏ ꯍꯥꯏꯗꫭ ꯑꯩꯈꯣꯏ ꯃꯣꯏꯔꯥꯡꯗ ꯑꯩꯈꯣꯏ ꯂꯩꯀꯥꯏ ꯑꯃ ꯍꯥꯏꯇꯥꯔꯦ ꯑꯗꯨꯗ ꯑꯈꫭꯏ ꯑꯩꯈꯣꯏ ꯑꯁꯣꯝꯅꯥꯀꯟꯗ ꯑꯃꯨꯛ ꯑꯩꯈꯣꯏ ꯂꯝ ꯇꯣꯉꯥꯟꯅ ꯂꯩꯔ ꯐꯩꯔꯝꯃꯝ ꯑꯩꯅ ꯍꯧꯖꯤꯛ ꯂꯩꯔꯤꯁꯤꯗ ꯑꯃꯨꯛ ꯂꯩꯔ ꯄꯨꯊꯣꯔꯛꯄ ꯍꯥꯏꯇꯥꯔꯦ꯫
ꯑꯣ
ꯑꯗꯨꯗꯨꯅ ꯑꯗꯥꯏꯗ ꯑꯗꯥꯏꯗ ꯄꯨꯜꯂꯤꯉꯩꯗꯕꯨꯗꯤ ꯑꯩꯖꯦ ꯑꯗꯨꯃꯥꯏ ꯁꯅ ꯈꯣꯠꯇꯅ ꯑꯗꯨꯃꯥꯏꯅ ꯐꯥ ꯆꯠꯄ ꯈꯣꯠꯄ ꯌꯥꯝ ꯈꯣꯏ ꯑꯗꯨ ꯌꯥꯝ ꯇꯧꯔꯝꯕ ꯑꯗꯒꯤ ꯑꯃ ꯂꯩ ꯂꯩꯀꯥꯏ ꯑꯃꯗ ꯄꯨꯂꯞ ꯁꯤꯞ ꯇꯧꯔꯛꯄꯗꯨꯗ ꯑꯩꯖꯦ ꯍꯣꯁꯇꯦꯗꯒ ꯂꯩꯕꯒ ꯃꯤꯖꯤ ꯀꯌꯥ ꯇꯤꯟꯅꯗꯕ ꯍꯥꯏꯇꯥꯔꯦ ꯑꯗꯥꯏꯗ ꯗ ꯋꯥ ꯍꯧꯖꯤꯛꯄꯨꯗꯤ ꯑꯗꯨꯝ ꯍꯧꯖꯤꯛꯄꯨꯗꯤ ꯑꯗꯨꯝ ꯈꯪꯅꯔꯂꯦꯗꯣ ꯃꯇꯝ ꯑ ꯍꯧꯕꯒꯤ ꯍꯥꯏꯗꯤ ꯅꯨꯡꯉꯥꯏꯔꯛꯄ ꯇꯥꯏꯃꯤꯡꯗꯨꯗꯤ ꯑꯩꯈꯣꯏ ꯀ꯭ꯂꯥꯁ ꯇꯦꯟ ꯂꯣꯏꯈ꯭ꯔꯗꯤ ꯁꯨꯇꯤ ꯊꯣꯛꯂꯛꯄ ꯃꯇꯝ ꯑꯗꯩ ꯏꯂꯕꯦꯟ ꯇꯨꯌꯦꯜꯞ ꯀꯥꯈ꯭ꯔꯕꯅꯤꯅ ꯁꯨꯇꯤ ꯊꯂꯛꯄ ꯀꯥꯟꯗ ꯈꯤꯇꯪ ꯃꯤ ꯄꯨꯜꯂꯦꯗꯣ
ꯑꯣ
ꯍꯥꯏꯗꯤ ꯑꯗꯨꯝ ꯑꯩ ꯑꯦꯂꯃꯦꯟ ꯇꯨꯋꯞꯇꯨꯗꯤ ꯁꯋꯥꯥꯏꯗ ꯇꯝꯅꯔꯕꯅꯤꯅ ꯑꯗꯩ ꯒ꯭ꯔꯦꯖꯨꯁꯟ ꯃꯨꯛ ꯁ꯭ꯋꯥꯏ ꯇꯝꯁꯤꯜꯂꯦ ꯁꯨꯡꯆꯠ ꯆꯠꯇ꯭ꯔꯦꯕ
ꯎꯝ ꯑꯗꯥꯒꯤ ꯀꯩꯅꯣꯅꯤꯗ ꯍꯥꯏꯗꯤ ꯑꯩꯈꯣꯏꯅ ꯀ꯭ꯂꯥꯁ ꯏꯂꯕꯦꯟ ꯇꯨꯌꯦꯜꯞ ꯀꯥꯔꯛꯄ ꯀꯥꯟꯒꯤ ꯃꯇꯝꯁꯤꯒ ꯑꯩꯈꯣꯏꯅ ꯊꯥꯏꯅ ꯑꯉꯥꯡ ꯑꯣꯏꯔꯤꯉꯩꯒꯤ ꯃꯇꯝꯗꯨꯒ ꯈꯦꯠꯅꯕ ꯍꯥꯏꯇꯥꯔꯦꯅꯦ ꯍꯧꯖꯤꯛꯀꯥꯟꯒꯤ ꯑꯉꯥꯡꯁꯤꯡꯁꯤ ꯗꯤ ꯌꯦꯡꯉꯅꯦ ꯁꯨꯝ ꯍꯥꯏꯗꯤ ꯐꯣꯟ ꯑꯃꯃꯃꯨꯛ ꯑꯥ ꯇꯧꯗ꯭ꯔꯦ ꯐꯣꯟ ꯑꯃꯃꯝ ꯇꯧꯔ ꯂꯣꯏ ꯇꯧꯔ ꯂꯩꯇ꯭ꯔꯥ
ꯑꯩ ꯐꯣꯟ ꯄꯥꯏꯔꯛꯏꯁꯦ ꯑꯩ ꯀ꯭ꯂꯥꯁ ꯇꯦꯟ ꯑꯣꯏꯔꯒꯅꯦ ꯄꯥꯏꯔꯛꯏꯁꯦ ꯑꯩ ꯃꯔꯛꯇꯕꯨꯗꯤ ꯀꯩꯅꯣꯒ ꯑꯩꯈꯣꯏꯒꯤ ꯀꯩꯅꯣꯒ ꯑꯩꯈꯣꯏ ꯃꯥꯡ ꯃꯣꯏꯒꯤ ꯀꯩ ꯀꯩꯀꯥꯗꯤ ꯄꯥꯏꯗꯤ ꯄꯥꯏꯔꯁꯨ ꯀꯩ ꯍꯥꯏꯅꯤ
ꯑꯣ ꯑꯗꯨꯒ ꯑꯩꯈꯣꯏꯅ ꯑꯩꯈꯣꯏꯅ ꯑꯉꯥꯡ ꯑꯣꯏꯔꯤꯀꯥꯟꯗꯗꯤ ꯑꯩꯈꯣꯏ ꯗꯗꯥ ꯍꯣꯏꯁꯤꯡꯁꯦ ꯀ꯭ꯂꯥꯁ ꯇꯦꯟ ꯑꯗꯒꯤ ꯏꯂꯚꯦꯟ ꯇꯨꯋꯦꯜꯞ ꯀꯥꯕ ꯉꯥꯛꯇꯅꯦꯕ ꯃꯣꯏꯗꯤ ꯃꯣꯏꯅ ꯃꯣꯏꯅꯅꯦꯕ ꯑꯗꯨꯝ ꯍꯧꯔ ꯍꯧꯔ ꯇꯧꯔꯤꯁꯦ ꯑꯗꯩ ꯑꯩꯈꯣꯏꯅꯁꯨ ꯑꯩꯈꯣꯏꯅꯁꯨ ꯍꯧꯗꯕꯒꯤꯅꯦ ꯍꯥꯏꯗꯣꯏꯔꯥ ꯑꯗꯨꯒ ꯃꯇꯝꯁꯦ ꯑꯑꯣꯟꯕ ꯂꯥꯛꯄꯒꯤꯅꯤ ꯑꯩꯅ ꯁꯨꯝ ꯈꯟꯕꯗꯣ ꯑ ꯂꯩꯇ꯭ꯔꯦ ꯂꯩꯇ꯭ꯔꯦ
ꯁꯤꯡꯁꯤꯅ ꯄꯦꯔꯦꯟꯁ ꯑꯣꯏꯔꯤꯁꯤꯡꯁꯤꯅꯁꯨ ꯑꯗꯨꯃꯥꯏꯅ ꯊꯥꯗꯣꯛꯅꯤꯡꯗ꯭ꯔꯦꯕ ꯃꯣꯏ ꯃꯣꯏ ꯄꯥꯝꯕ ꯍꯥꯏꯁꯦ ꯂꯥꯏꯔꯤꯛ ꯂꯥꯏꯔꯤꯛ ꯄꯥꯕ ꯁꯤꯃꯥꯉꯥꯏꯔꯦ ꯁꯥꯟꯅ ꯈꯣꯠꯅꯕꯗ ꯀꯌꯥ ꯊꯋꯥꯏ ꯌꯥꯎꯗ꯭ꯔꯦ
ꯑꯥ ꯑꯥ ꯍꯥꯏꯕꯗꯤ ꯑꯩꯈꯣꯏꯁꯨ ꯇꯧꯔꯤ